ꯍꯜꯂꯣ ꯍꯎ
ꯑ ꯇꯕ꯭ꯔꯣ
ꯇꯥꯏ ꯇꯥꯏ
ꯉꯁꯥꯏꯗꯨ ꯂꯣꯏꯈ꯭ꯔꯦꯅꯦ
ꯂꯣꯏꯈ꯭ꯔꯦ ꯂꯣꯏꯈ꯭ꯔꯦ ꯈꯪꯍꯧꯗꯦ
ꯃꯥꯅꯤ ꯈꯪꯍꯧꯗꯦ
ꯑꯁ ꯀꯩꯅꯣ ꯁꯦ ꯔꯤꯜꯗꯒꯤ ꯀꯩꯗꯒꯤ ꯔꯣꯅꯥꯜꯗꯣ ꯉꯥꯛꯇ ꯉꯥꯏꯔꯦꯅ ꯇꯧꯏ
ꯃꯥꯅꯦ
ꯋꯥꯏ ꯆꯥꯏꯔꯦ ꯏꯁꯇꯦꯇꯁꯇꯒꯤ ꯀꯩꯗꯒꯤ
ꯋꯥꯆꯩꯆꯞꯄ ꯏꯁꯇꯦꯇꯁ ꯌꯦꯡꯕ ꯌꯥꯗ꯭ꯔꯦ ꯒ꯭ꯔꯨꯞ ꯁꯪꯕ ꯌꯥꯗ꯭ꯔꯦ ꯏꯟꯁꯇꯥ ꯆꯪꯕ ꯌꯥꯗ꯭ꯔꯦ ꯌꯥꯗꯕ ꯉꯥꯛꯇ
ꯃꯥꯏ ꯃꯉꯥꯛꯇ ꯉꯥꯏꯌꯦ ꯃꯥꯏ ꯀꯞꯄꯗꯣ ꯉꯥꯛꯇ ꯉꯥꯏꯌꯦ
ꯃꯅꯤ ꯅꯦꯃꯔꯒꯤꯗꯤ ꯅꯨꯡꯗꯤ ꯅꯨꯡꯁꯤꯀꯣ ꯅꯦꯝꯃꯔ ꯈꯨꯨꯀꯞꯇꯣ
ꯖꯨꯅꯤꯅꯤ ꯃꯥꯒ ꯔꯣꯅꯥꯜꯗꯨꯒ ꯄꯨꯜꯂꯒꯅꯤꯅ ꯇꯧꯔꯤꯁꯦ ꯍꯧꯖꯤꯛ ꯅꯨꯡꯉꯥꯏꯇꯦ ꯅꯦꯃꯔꯗꯁꯨ
ꯀꯃꯣꯏ ꯌꯦꯅꯨꯡꯉꯥꯏ
ꯅꯪ ꯀꯩꯗꯅꯣ ꯃꯈꯣꯟ ꯑꯃ ꯊꯣꯛꯏꯗꯅꯪ ꯇꯥꯏꯞ ꯇꯥꯏꯞ ꯇꯥꯞ ꯅꯨꯝꯃꯤꯔꯣ
ꯑꯥ
ꯌꯥꯏ ꯊꯕꯛ ꯇꯧ ꯇꯧꯅ ꯋꯥꯔꯤ ꯁꯥꯟꯅꯩꯕ ꯊꯕꯛ
ꯑ ꯉꯔꯥꯡ ꯅꯨꯃꯤꯗꯥꯡ ꯕꯣꯜ ꯌꯦꯡ ꯌꯦꯡꯕꯩ ꯊꯕꯛ ꯇꯧꯍꯧꯗ꯭ꯔꯕ
ꯎꯝ ꯅꯪ ꯁꯦꯅꯤꯌꯔ ꯌꯥꯝ ꯑꯣꯏꯔꯝꯗꯧ ꯃꯥꯜꯂꯦꯕꯣ
ꯍꯥꯥ
ꯁꯦꯅꯤꯌꯔ ꯌꯥꯝ ꯑꯣꯏꯔꯝꯗꯧ ꯃꯥꯜꯂꯦꯕꯨ
ꯑꯩꯁꯦ
ꯎꯝ
ꯑꯣꯏꯔꯝꯅꯤ
ꯑꯦ ꯐꯔꯦꯅꯦ ꯊꯥꯔ ꯊꯥꯔꯇꯤ ꯌꯧꯗꯔꯕꯣ
ꯀꯥꯏꯗꯩꯩ ꯅꯣꯏ ꯇꯜꯂꯦ ꯅꯣꯏꯁꯨ
ꯇ꯭ꯋꯦꯟꯇꯤ ꯐꯥꯏꯚ ꯌꯧꯔꯕꯣ
ꯌꯧ ꯌꯧꯗꯧꯔꯦ
ꯑꯦ ꯑꯗꯨꯗꯤ ꯑꯗꯨꯗꯤ ꯃꯥꯟꯅꯏꯖꯅꯤꯗ ꯀꯩ ꯀꯥꯏꯗꯦꯗ ꯑꯗꯨꯗꯤ ꯃꯥꯟꯅꯔꯦꯗ
ꯑꯩꯗꯤ ꯌꯥꯝ ꯑꯍꯟ ꯃꯥꯜꯂꯨꯏꯅꯦ
ꯊꯔꯇꯤ ꯍꯥꯏꯖꯤ ꯑꯗꯨꯝ ꯌꯥꯎꯗꯣꯔꯕꯣ ꯀꯥ ꯍꯪꯉꯤ
ꯊꯥꯔꯇꯤꯗꯏ ꯁꯨꯝ ꯃꯥꯜꯂꯛꯄ ꯏꯆꯤꯟ ꯏꯅꯥꯎꯁꯨ ꯌꯥꯝꯃꯦ ꯍꯥꯏꯌꯦ
ꯍꯣꯏ ꯌꯥꯝꯃꯦ ꯑꯗꯣ ꯑꯩꯅ ꯁ꯭ꯀꯨꯜ ꯀꯥꯅꯤꯡꯗꯕꯀꯣ ꯑꯩꯗꯤ
ꯎꯝ
ꯕꯤ ꯑꯦ ꯂꯣꯏꯔꯒ ꯑꯗꯨꯝ ꯇꯣꯛꯊꯣꯛꯑꯦ ꯑꫭ ꯑꯣꯖꯥ ꯆꯍꯤ ꯑꯃꯃ ꯑꯣꯏꯔꯝꯃꯦ
ꯎꯝ
ꯑꯗꯨꯒ ꯃꯦꯗꯤꯀꯣ ꯕꯤꯜꯗꯤꯡꯗ ꯑꯣꯏꯅ ꯊꯕꯛ ꯇꯧꯔꯒꯦꯅ ꯑꯗꯨꯝ ꯇꯧꯈꯤꯕ ꯑꯩꯅ
ꯀꯗꯥꯏꯋꯥꯏ ꯖꯒꯥꯗꯅꯣ ꯇꯧꯔꯤꯁꯦ
ꯍꯥꯏꯗꯤ ꯑꯩ ꯑꯣꯖꯥ ꯑꯣꯏꯕ꯭ꯔꯥ
ꯎꯝ ꯑꫭꯖꯥꯗꯨ ꯀꯋꯥꯏ ꯑꯣꯏꯔꯝꯃꯤꯅꯣ
ꯑꯣ ꯀꯦꯔꯂꯥꯗ
ꯎꯝ ꯍꯧꯖꯤꯛ ꯍꯧꯖꯤꯛꯅ ꯀꯥꯋꯥꯏꯗꯅꯣ ꯑꯣꯏꯔꯤꯁꯤꯅ
ꯍꯧꯖꯤꯛꯁꯦ ꯑꯗꯨꯝ ꯀꯦꯔꯂꯥ ꯑꯗꯨꯝ ꯃꯅꯥꯛꯇ ꯂꯩꯗ
ꯀꯩꯅꯣ ꯅꯪꯁꯦ ꯃꯅꯤꯄꯨꯔ ꯂꯩꯇꯕ꯭ꯔꯥ
ꯂꯩꯇꯦ
ꯑꯩꯗꯤ ꯅꯪ ꯃꯅꯤꯄꯨꯔ ꯂꯩ ꯃꯥꯜꯂꯤꯅꯤ ꯉꯁꯥꯏꯗꯒꯤ
ꯂꯩꯇꯦ ꯃꯅꯤꯄ ꯑꯗꯨꯝ ꯌꯨꯝꯗ ꯂꯩꯔꯝꯕꯅꯦ ꯗꯤꯁꯦꯝꯕꯔ ꯁꯨꯇꯤ ꯊꯣꯛꯑꯒ
ꯎꯝ
ꯑꯗꯨꯝ ꯀꯨꯏꯅ ꯂꯩꯔꯝꯃꯦ ꯑꯗꯨꯒ ꯕꯤ ꯕꯤ ꯑꯦꯁꯀ ꯀꯩꯀꯩꯅ ꯂꯣꯏꯔꯒ ꯂꯥꯁ ꯋꯤꯛꯇ ꯑꯣꯏꯅ ꯑꯗꯨꯝ ꯆꯪꯉꯛꯄꯅꯦꯕ ꯅꯦꯠꯋꯥꯛ ꯅꯨꯡꯉꯥꯏꯇꯕꯒꯤ
ꯎꯝ
ꯑꯗꯨꯒ ꯇꯨꯝꯁꯤꯁꯨ ꯇꯨꯝꯕꯁꯦ ꯌꯥꯝ ꯅꯨꯡꯉꯥꯏꯇꯦ ꯑꯩꯈꯣꯏ ꯌꯨꯝꯗꯗꯤ ꯍꯥꯏꯗꯤ ꯇꯨꯝꯁꯦꯠ ꯐꯗꯦꯕ
ꯎꯝ
ꯅꯨꯃꯤꯗꯥꯡ ꯊꯕꯛ ꯇꯧꯕ ꯅꯨꯡꯊꯤꯟꯜ ꯇꯨꯝꯕ ꯑꯣꯏꯕꯅꯤꯅꯀꯣ
ꯃꯥꯅꯦ ꯃꯥꯅꯦ
ꯂꯥꯡꯉꯦꯕ ꯑꯗꯨꯒꯤ
ꯆꯍꯤ ꯀꯌꯥ ꯁꯨꯔꯒꯦ ꯅꯪ ꯊꯕꯛꯛꯇꯧꯔꯤꯗꯣ
ꯆꯍꯤ ꯑꯃ ꯑꯃꯥ ꯍꯦꯟꯂꯦ
ꯐꯩ ꯐꯩ ꯑꯩꯗꯤ ꯅꯪꯁꯦ ꯑ ꯃꯅꯤꯄꯨꯔꯗ ꯂꯩꯔꯤꯅꯦ ꯀꯥꯏꯅ ꯑꯗꯨꯝ ꯈꯜꯂꯤꯅꯦ
ꯂꯩꯇ꯭ꯔꯦ
ꯅꯥꯊꯟꯗ ꯂꯩꯕꯔꯗꯨꯗꯗꯤ ꯀꯃꯥꯏ ꯂꯩ ꯔꯦꯟꯇ ꯂꯩꯔ ꯀꯃꯥꯏ ꯃꯣꯏꯅ ꯂꯩꯐꯝ
ꯍꯣꯏ ꯔꯦꯟꯗ ꯑꯗꯨꯝ ꯂꯩꯕꯅꯦ ꯏꯇꯣꯝꯇ ꯉꯥꯟꯗꯤ ꯂꯩꯔꯝꯃꯦ ꯑꯗꯨ ꯏꯃꯥꯟꯅꯕꯤ ꯂꯥꯛꯑꯦ ꯏꯃꯥꯟꯅꯕꯤꯒ ꯂꯩꯃꯤꯟꯅꯩ ꯍꯧꯖꯤꯛꯇꯤ ꯢꯇꯣꯞꯇ ꯂꯩꯕꯁꯨ ꯆꯥꯡ ꯌꯦꯟꯁꯥꯡ ꯊꯣꯡꯝꯕ ꯇꯥꯟꯕꯀꯣ ꯃꯇꯣꯝꯇ ꯑꯣꯏꯕꯅꯤꯅ ꯆꯥꯅꯤꯡꯕ ꯐꯥꯎ ꯄꯣꯛꯇꯦꯕ
ꯎꯝ
ꯁꯤ ꯌꯥꯝ ꯁꯥꯔꯝꯃꯤ ꯑꯗꯨꯗꯗꯤ
ꯎꯝ
ꯅꯨꯗꯥꯡꯒ ꯇꯨꯝꯕꯕꯨ ꯌꯥꯕ꯭ꯔꯣ ꯑꯗꯨꯕꯨ ꯍꯣꯏ ꯑꯗꯨ ꯑꯦꯁꯤ ꯀꯩꯀꯥ ꯊꯥꯔꯨꯕꯨꯗꯤ ꯀꯩꯝ ꯇꯧꯔꯦꯅ
ꯑꯦ ꯁꯤ ꯂꯩꯇꯦꯍꯦ
ꯑꯦ ꯁꯤꯁꯨ ꯂꯩꯇꯦ
ꯑꯦ ꯁꯤ ꯂꯩꯇꯦ ꯐꯦꯟ ꯑꯅꯤꯍꯣꯝꯅ ꯑꯣꯡꯉꯤꯅ ꯀꯩꯅꯣ
ꯎ ꯐꯦꯟ ꯅꯨꯡꯁꯤꯠ ꯑꯁꯥꯕ ꯍꯨꯝꯗ꯭ꯔꯥ ꯑꯗꯨꯗꯤ
ꯎꯝ ꯑꯩꯈꯣꯏ ꯀꯥꯗꯤ ꯁꯥꯗꯤ ꯁꯥꯏ ꯑꯗꯨꯕꯨ ꯌꯥꯝꯅ ꯀꯩꯅꯣ ꯇꯧꯕꯗꯤ ꯅꯠꯇꯦ ꯑꯗꯨꯝ ꯌꯥꯏꯗ
ꯑꯁ ꯑꯩꯈꯣꯏ ꯃꯃꯥꯡ ꯆꯍꯤꯗ ꯑꯣꯏ ꯃꯥꯜꯂꯦ ꯀꯩꯅꯣ ꯀꯣꯜꯀꯇꯥꯗ ꯁꯥꯟꯅꯕ ꯆꯠꯄꯩꯗ ꯁꯥꯕꯗ ꯑꯍꯤꯡ ꯇꯨꯝꯕ ꯑꯝꯇ ꯌꯥꯗꯕꯅꯤ ꯀꯩꯅꯣ ꯑꯁ
ꯀꯩꯅꯣ ꯀꯜꯀꯇꯥꯗꯤ ꯈꯔ ꯏꯪꯕꯅꯦ
ꯑꯁ ꯃꯃꯥꯡꯁꯤ ꯑꯩꯈꯣꯏ ꯆꯠꯄꯗ ꯗꯨꯝ ꯁꯥꯏꯗ ꯀꯥꯏꯗꯣꯏꯅꯣ ꯄꯣꯛꯏ ꯀꯥꯏꯗꯩ ꯑꯁ ꯀꯜꯀꯇꯥꯗ ꯍꯥꯟꯅꯀꯩꯅꯣ ꯇꯧꯔꯒ ꯑꯃꯨꯛ ꯃꯣꯏꯗꯣ ꯈꯔ ꯃꯨꯜꯆꯦꯔꯥ ꯍꯥꯏꯕ ꯃꯃꯤꯡ ꯋꯦꯁ ꯕꯦꯡꯒꯜ ꯑꯗꯣꯝꯗ ꯑꯃꯨꯛ ꯆꯠꯄ ꯆꯠꯂꯦ ꯑꯗꯨꯒꯤꯗꯣ ꯑꯁ ꯂꯣꯏꯔꯦ ꯂꯣꯏꯔꯦ ꯃꯥ ꯂꯩ ꯍꯩꯗꯦ ꯑꯗꯨ ꯂꯝꯗꯣ ꯑꯁ ꯅꯨꯡꯗꯥꯡꯒꯤꯖꯨ ꯈꯣꯡꯕ꯭ꯔꯥ ꯑꯗꯨꯅ ꯃꯌꯥꯝꯁꯤ ꯁꯥꯟꯅꯕꯅꯤꯅ ꯇꯨꯝꯕ ꯌꯥꯗꯕꯅꯤꯅ ꯃꯊꯛ ꯀꯥꯈꯠꯂꯒ ꯑꯁ ꯍ ꯂꯩꯗꯣꯏꯅꯦ ꯐꯣꯟ ꯌꯦꯡꯅꯔ ꯇꯨꯝꯕꯁꯦ ꯌꯥꯗꯕꯅꯤ ꯏꯔꯨꯖꯔꯔꯕ ꯑꯗꯨꯝ ꯁꯥꯔ ꯂꯩꯗꯣꯏꯅꯤ ꯐꯦꯟ ꯊꯥꯔꯁꯨ ꯑꯗꯨꯝ ꯁꯥꯕꯅꯤ
ꯑꯗꯨꯅ ꯂꯣꯏꯔꯦ ꯑꯗꯨꯒꯤꯗꯣ ꯑꯗꯨꯗꯩ ꯁꯥꯟꯅꯕ ꯊꯣꯛꯄꯩꯗꯨꯕꯨ ꯑꯃ ꯋꯥꯔꯝ ꯑꯞ ꯇꯧꯕꯒꯤ ꯂꯥꯏꯟ ꯑꯞ ꯇꯧꯕꯗꯨꯗꯪꯗ ꯑꯗꯨꯣ ꯅꯨꯡꯁꯥꯗꯨꯅ ꯐꯨꯔꯛꯄꯗ ꯍꯨ ꯃꯥꯡꯈꯤ ꯇꯥꯔꯦ ꯑꯗꯨꯝ ꯀꯗꯥ ꯍꯥꯏꯗꯗꯤ
ꯏꯅ
ꯃꯣꯏ ꯋꯦꯗꯔꯁꯤꯗꯤ ꯕꯦꯔꯥꯅꯤ ꯃꯣꯏ
ꯅꯣꯏꯁꯦ ꯅꯨꯡꯉꯥꯏꯔꯤꯖꯥꯅꯤꯅ ꯀꯣꯏꯕ ꯆꯠꯄ ꯁꯥꯟꯅꯕ ꯆꯠꯄꯗ ꯑꯗꯨꯝ ꯃꯐꯝ ꯃꯐꯝ ꯐꯖꯕ ꯃꯌꯥꯝ ꯑꯗꯨꯝ
ꯆꯠꯂꯦ ꯆꯠꯂꯦ ꯆꯠꯂꯦ ꯆꯠꯂꯦ ꯆꯠꯂꯦ ꯎꯝ ꯇꯕꯨ ꯇꯧꯒꯦꯅ ꯁꯥꯟꯅꯔꯤꯕꯅꯤꯅꯦ
ꯐꯔꯤꯅꯦ
ꯅꯪꯁꯨ ꯆꯠꯇ꯭ꯔꯣ ꯍꯥꯏꯁꯦ ꯆꯠꯊꯣꯛꯇ꯭ꯔꯣ ꯍꯥꯏꯁꯦ ꯑꯗꯨꯝ
ꯁꯐꯕꯨꯗꯤ ꯆꯠꯂꯦꯗ
ꯗꯅꯤꯁ ꯃꯥꯟꯒ
ꯑꯩꯗꯤ ꯈꯔ ꯑꯉꯥꯡ ꯑꯣꯏꯔꯤꯉꯩꯗ ꯑꯩ ꯉꯍꯥꯟ ꯅꯦꯠꯋꯔꯛ ꯃꯥꯔꯀꯦꯇꯤꯡ ꯌꯥꯎꯔꯝꯃꯦꯕꯀꯣ
ꯎꯝ
ꯑꯗꯨꯗꯒꯤ ꯑꯗꯨꯝ ꯆꯠꯄ ꯍꯧꯔꯦꯕ ꯑꯦ ꯕꯤ ꯑꯦ ꯍꯦꯛ ꯀꯥꯕꯒ ꯅꯦꯠꯋꯥꯔꯛ ꯃꯥꯔꯀꯦꯇꯤꯡ ꯇꯧꯔꯦ ꯑꯗꯨꯒ ꯎꯝ
ꯎꯝ
ꯅꯦꯕꯔ ꯑꯃ ꯈꯤꯇꯤꯡ ꯇꯧꯔꯝꯃꯦ ꯑꯗꯨ ꯑꯗꯨꯒꯤ ꯑꯗꯨꯝ ꯇ꯭ꯔꯦꯅꯤꯡꯒꯤ ꯀꯦ ꯀꯦꯒꯤ ꯀꯜꯀꯇꯥ ꯇ꯭ꯔꯤꯄꯨꯔꯥ ꯑꯗꯨꯝ ꯆꯠꯂꯦꯕꯀꯣ
ꯎꯝ
ꯆꯠꯄꯕꯗꯤ
ꯅꯦꯠꯋꯥꯛ ꯃꯥꯔꯀꯦꯇꯤꯡꯗꯨꯕꯨ ꯀꯥꯟꯅꯕ꯭ꯔꯅꯤ ꯑꯗꯨꯕꯨ
ꯍꯣꯏ ꯌꯥꯝ ꯐꯩ ꯌꯥꯝ ꯀꯥꯟꯅꯩ ꯑꯩꯒꯤꯗꯃꯛꯇꯗꯤꯀꯣ
ꯈꯗꯥꯡ ꯊꯥꯗꯕ ꯑꯃꯗꯤꯝ ꯆꯪꯉꯦ
ꯆꯉꯦ
ꯉ ꯉꯥꯡꯕ ꯍꯩꯕ ꯑꯃꯗꯤ
ꯆꯪꯉꯦ ꯆꯪꯉꯦ ꯑꯗꯨꯕꯨꯗꯤ
ꯑ
ꯀꯩꯅꯣ ꯑꯩꯒꯤꯗꯃꯛꯇꯗꯤ ꯌꯥꯝ ꯐꯩ ꯍꯥꯏꯗꯤ ꯍꯥꯏꯗꯤ ꯑꯩ ꯋꯥ ꯉꯥꯡꯕ ꯌꯥꯝꯅ ꯍꯧꯖꯤꯛꯁꯨ ꯍꯩꯇꯦꯕꯀꯣ ꯑꯗꯨ ꯑꯣꯏꯔꯁꯨ ꯅꯍꯥꯟꯁꯦ ꯑꯩ ꯋꯥ ꯉꯥꯡꯕꯒꯨꯝꯁꯦ ꯌꯥꯝꯅ ꯍꯩꯇꯦꯕ ꯀꯣꯟꯐꯤꯗꯦꯟꯁ ꯂꯩꯇꯕꯗꯣ
ꯎꯝ ꯎꯝ
ꯇꯧꯋꯦ ꯑꯗꯣ ꯑꯗꯨ ꯌꯥꯎ ꯂꯈꯔꯕ ꯃꯇꯨꯡꯗ ꯍꯥꯏꯗꯤ ꯂꯤꯗꯔ ꯑꯃ ꯑꯣꯏ ꯑꯩꯅ ꯑꯗꯨꯝ ꯇꯧꯗ ꯌꯥꯗꯕꯒꯤ ꯇꯧꯊꯣꯔꯛꯄ ꯑꯗꯨ ꯇꯧꯕ ꯑꯗꯨꯒꯤꯀꯣ ꯔꯦꯁꯄꯣꯟꯁꯤꯕꯤꯂꯤꯇꯤꯁꯨ ꯌꯥꯝꯕꯒꯦ
ꯁꯤ ꯅꯪ ꯌꯥꯝ ꯍꯩꯔꯝꯃꯗꯧ ꯃꯥꯜꯂꯦ ꯑꯗꯨꯗꯤ
ꯍꯥꯥ
ꯌꯥꯝ ꯍꯩꯔꯝꯃꯗꯧ ꯃꯥꯜꯂꯦ ꯑꯗꯨꯗꯤ
ꯅꯠꯇꯦ ꯍꯥꯏꯗꯤ ꯁꯤꯜꯚꯔ ꯗꯥꯏꯔꯦꯛꯇꯔ ꯐꯥꯎꯗꯤ ꯀꯥꯔꯝꯃꯦ ꯑꯗꯨꯒ ꯑꯩꯅ ꯇꯣꯛꯊꯣꯛꯈꯤꯕ
ꯀꯩ ꯀꯝꯄꯅꯤꯗꯅꯣ ꯅꯪ ꯀꯩꯅꯣ ꯇꯧꯔꯝꯃꯤꯁꯦ
ꯑꯦꯕꯦꯁꯇꯤꯁꯇ
ꯎꯝ ꯎꯝ ꯃꯅꯤꯄꯨꯔꯗꯁꯨ ꯑꯗꯨꯒꯨꯝꯕ ꯖꯥꯠ ꯖꯥꯠ ꯌꯥꯝ ꯊꯣꯛꯂꯛꯑꯕꯅꯤ ꯍꯧꯖꯤꯛ
ꯎꯝ
ꯑꯗꯣ ꯃꯅꯤꯄꯨꯔ ꯃꯤꯈꯩꯗꯤ ꯀꯤꯑꯕ ꯑꯗꯨꯒꯨꯝꯕꯁꯦ ꯍꯥꯏꯗꯤ ꯏꯁꯀꯦꯝꯁꯨ ꯃꯌꯥꯝ ꯊꯣꯛꯄꯅꯤꯅꯀꯣ ꯑꯗꯨ ꯊꯥꯖꯍꯟꯕ ꯑꯃ ꯆꯪꯉꯦ ꯑꯗꯨ ꯊꯥꯖꯔꯁꯨ ꯃꯣꯏꯒꯤ ꯋꯥꯈꯜꯗ ꯍꯥꯏꯗꯤ ꯃꯤ ꯈꯣꯝꯕꯒꯤ ꯋꯥꯈꯜꯗ ꯑꯣꯏꯅ ꯈꯟꯕꯗꯣ
ꯑ ꯑꯗꯨ ꯈꯛꯇ ꯅꯠꯇ ꯑꯗꯨꯒ ꯎꯝ ꯑꯗꯨꯒ ꯃꯣꯏꯅ ꯈꯜꯂꯤꯁꯦ ꯏꯁ ꯃꯥꯒꯤ ꯐꯅꯕꯅꯦꯒꯨꯝꯕ ꯑꯗꯨꯇ ꯈꯜꯂꯦꯕ ꯍꯥꯏꯗꯤ ꯃꯥꯏꯟꯁꯦꯠꯁꯦ ꯌꯥꯝ ꯇꯣꯉꯥꯟꯕꯅꯦ ꯑꯩꯈꯣꯏ ꯃꯅꯤꯄꯨꯔꯁꯦ
ꯃꯥꯅꯤ ꯃꯥꯅꯤ ꯇꯧꯏ ꯇꯧꯋꯏ ꯍꯥꯏꯗꯤ ꯃꯣꯏꯅ ꯈꯜꯂꯤꯁꯦ ꯑꯥ ꯁꯝꯅ ꯍꯥꯏꯔꯕꯗ ꯅꯪꯁꯨ ꯅꯪꯅ ꯄꯩꯁꯥ ꯐꯪꯖꯩꯗꯣ ꯑꯗꯨꯝ ꯅꯪꯒꯤ ꯃꯇꯝ ꯃꯥꯡꯉꯤꯅꯤꯀꯣ ꯀꯥꯏꯊꯣꯛꯏꯅꯤ ꯑꯗꯒꯤ ꯑꯗꯨꯝ ꯉꯥꯡꯉꯤꯕ ꯍꯥꯏꯔꯤꯕ ꯈꯣꯠꯂꯤꯕ ꯑꯗꯨꯝ ꯁꯝꯅ ꯍꯥꯏꯔꯕꯗ ꯄꯣꯠ ꯌꯣꯜꯂꯦ ꯍꯥꯏꯔꯁꯨ ꯄꯣꯠ ꯌꯥꯎꯗ꯭ꯔꯁꯨ ꯑꯗꯨꯝ ꯗꯤꯖꯤꯇꯦꯜꯗ ꯌꯣꯜꯂꯦ ꯍꯥꯏꯔꯁꯨ ꯈꯪꯗꯦꯗ ꯃꯩꯇꯩ ꯃꯆꯥꯒꯤꯗꯤ ꯅꯣꯏꯗꯨꯁꯨ ꯒꯦꯝꯅꯤ ꯑꯗꯨꯅꯤ ꯑꯗꯥꯅꯤ ꯇꯧꯕꯅꯤ ꯑꯗꯨꯃꯥꯏꯅ ꯈꯪꯉꯦꯗ ꯑꯩꯁꯨ ꯂꯣꯏꯅ ꯑꯗꯨꯗꯤ
ꯇꯧꯋꯦ ꯇꯧꯋꯦ ꯌꯥꯝ ꯇꯧꯋꯦ
ꯎꯝ ꯊꯦꯡꯅꯔꯛꯑꯦꯕ ꯑꯩꯁꯨ ꯁꯤ ꯑꯇꯩ ꯑꯝꯇ ꯅꯠꯇꯦꯗ ꯃꯣꯏꯒꯤ꯫ ꯅꯍꯥꯟꯋꯥꯏ ꯏꯍꯥꯟ ꯍꯥꯟꯅ ꯂꯥꯛꯑꯝꯕ ꯀꯥꯡꯒꯨꯈꯩꯗꯨꯅ ꯐꯖꯅ ꯇꯧꯒꯤꯗꯕꯩꯅꯦꯕꯁꯦ꯫ ꯃꯣꯏꯅ ꯇꯧꯔꯝꯃ ꯇꯧꯔꯝꯃꯒ ꯄꯩꯁꯥ ꯂꯧꯊꯣꯛꯑ ꯂꯧꯊꯣꯛꯑ ꯃꯥꯡꯈꯤꯕꯗꯣ ꯍꯣꯏ ꯍꯣꯏ ꯃꯥꯡꯈꯤꯕꯗꯣ ꯄꯩꯁꯥ ꯂꯧꯊꯣꯛ ꯇꯣꯛꯎꯅꯨꯗ ꯑꯗꯨꯗꯩꯩꯅꯦꯕ ꯃꯤꯅ ꯊꯥꯖꯅꯗ꯭ꯔꯤꯁꯦ ꯀꯤꯟꯅꯩꯁꯦ ꯑꯇꯩ ꯑꯝꯇ ꯅꯠꯇꯦꯕ꯫
ꯎꯝ ꯃꯥꯅꯦ꯫
ꯈꯪꯗꯦꯗ꯫
ꯃꯩꯇꯩꯂꯣꯟꯗꯤ ꯐꯖꯅ ꯈꯪꯕ꯭ꯔꯥ ꯅꯪ
ꯃꯩꯇꯩꯂꯣꯟꯁꯦ ꯑꯗꯨꯝ ꯈꯪꯉꯦꯗ ꯍꯣꯏ ꯈꯪꯕꯕꯨꯗꯤ ꯍꯥꯏꯗꯤ ꯐꯨꯜ ꯑꯣꯏꯅ ꯉꯥꯡꯕꯗꯤ꯫ ꯍꯩꯇꯦꯕꯀꯣ ꯑꯗꯨꯏꯁꯨ ꯑꯗꯨꯝ ꯈꯪꯉꯦ꯫
ꯎꯝ ꯎꯝ ꯀꯩꯅꯣ ꯅꯪ ꯍꯧꯖꯤꯛ ꯍꯥꯏꯒꯦꯗꯧꯔꯝꯃꯤꯗꯣ ꯑꯩꯈꯣꯏ ꯖꯒꯥꯒꯤꯗꯨꯔꯣ꯫
ꯑꯩꯈꯣꯏ ꯖꯒꯥꯗꯗꯤ ꯂꯩꯕ ꯌꯥꯝ ꯋꯥꯏꯑꯦꯕ꯫
ꯎꯝ
ꯑꯃ ꯍꯦꯛ ꯇꯧꯊꯣꯔꯛꯄꯗ ꯃꯥ ꯃꯥꯒꯤꯗꯃꯛꯇꯅꯤ ꯅꯠꯇ꯭ꯔꯒ ꯃꯥ ꯐꯥꯅꯕꯅꯦꯒꯨꯝꯕ ꯑꯁꯤꯈꯛꯇꯅꯤ꯫
ꯎꯝ ꯎꯝ
ꯅꯪ ꯅꯦꯠꯋꯥꯛ ꯃꯥꯔꯀꯦꯇꯤꯡꯁꯨ ꯇꯧꯔꯝꯃꯦ ꯍꯥꯏꯕꯅꯤꯅ ꯑꯔꯥꯏꯕ ꯃꯤꯗꯤ ꯑꯣꯏꯔꯔꯣꯏ ꯈꯪꯉꯦ ꯑꯩꯅ ꯐꯖꯅ ꯍꯩꯔꯝꯃꯅꯤꯕ ꯉꯥꯡꯕ ꯈꯣꯠꯄꯗꯤ꯫
ꯑꯔꯥꯏꯕ ꯃꯤ ꯅꯠꯇꯕ ꯍꯥꯏꯁꯦ ꯃꯤꯅ ꯑꯩꯒꯤ ꯊꯛꯇ ꯋꯥ
ꯍꯜꯂꯣ ꯇꯥꯗ꯭ꯔꯦ꯫